ꯇꯥꯕꯔꯣ
ꯇꯥꯏꯌꯦ
ꯀꯩꯗꯧꯔꯤꯅꯣ
ꯑꯗꯨꯝ ꯐꯣꯟ ꯁꯥꯟꯅꯔꯒ ꯂꯩꯕꯅꯤ ꯅꯣꯏꯗꯤ
ꯑꯩꯗꯤ ꯍꯣꯞꯄꯒ ꯂꯩ
ꯎꯝ ꯅꯣꯡ ꯆꯨꯕ꯭ꯔꯣ
ꯆꯨꯗꯔꯦ ꯍꯧꯖꯤꯛꯇꯤ
ꯑꯣ
ꯅꯣꯏꯗꯗꯤ
ꯍꯥ
ꯅꯣꯏꯗꯗꯤ
ꯆꯨꯗꯦꯌꯦ
ꯅꯣꯡ ꯆꯨꯔꯗꯤ ꯇꯨꯝꯒꯦ ꯇꯧꯕꯅꯤ ꯅꯣꯡꯁꯨ ꯆꯨꯔꯛꯇ꯭ꯔꯦ ꯑꯃꯨꯛ
ꯑꯩꯕꯨ ꯉꯪꯗꯕꯒꯤꯅꯤꯅꯦ
ꯍꯥꯥ
ꯑꯩ ꯐꯨꯜ ꯉꯥꯡꯗꯕꯒꯤꯅꯦ
ꯉꯝꯗꯔꯦꯅꯦ
ꯎꯝ
ꯏꯁ ꯀꯩꯗꯧ ꯑꯗꯨꯝ ꯇꯨꯝꯃꯒ ꯂꯩꯕ ꯇꯥꯔꯦꯅꯦ ꯑꯦ ꯅꯪ ꯌꯥꯔꯦ ꯍꯌꯦꯡꯅꯦꯀꯣ ꯅꯪ ꯂꯥꯏꯔꯤꯛ ꯏꯒꯗꯕꯗ
ꯍꯣꯏ ꯑꯩꯁꯨ ꯍꯧꯖꯤꯛ ꯇꯨꯝꯒꯦ ꯇꯧꯕꯅꯤ
ꯇꯨꯃꯤꯟꯅꯔꯁꯦ
ꯑꯥ
ꯑꯏ ꯉꯔꯥꯡ ꯅꯪ ꯑꯩꯖꯝ ꯆꯠꯂꯤꯀꯣ
ꯍꯣꯏ
ꯅꯨꯡꯉꯥꯏꯕ꯭ꯔꯣ
ꯑꯗꯨꯝ ꯌꯥꯏꯗ
ꯎꯝ
ꯋꯥꯗꯕꯤꯗ ꯊꯥꯕꯅ ꯍꯦꯟꯅ ꯅꯨꯡꯉꯥꯏꯌꯦ
ꯅꯨꯡꯉꯥꯏꯅꯤ ꯅꯨꯡꯉꯥꯏꯅꯤ ꯂꯥꯏꯔꯤꯛ ꯇ ꯊꯋꯥꯏ ꯌꯥꯕꯁꯤꯡꯁꯤ ꯅꯨꯡꯉꯥꯏꯒꯅꯤ
ꯂꯥꯏꯔꯤꯛꯛꯇ ꯊꯋꯥꯟ ꯊꯋꯥꯏ ꯌꯎꯗꯕꯤꯗ ꯑ ꯌꯥꯎꯁꯨ ꯄꯥꯗꯗꯤ ꯄꯗ꯭ꯔꯗꯤ ꯀꯃꯥꯏꯅ ꯇꯧꯒꯦ ꯇꯧꯕꯔꯥ
ꯑꯩꯁ ꯃ‌ꯦꯠꯇꯗꯤ ꯏꯕ ꯅꯨꯡꯉꯥꯏꯌꯦ ꯅꯨꯡꯉꯥꯏꯌꯦ ꯍꯥꯏꯔꯒ ꯃꯅꯤꯡ ꯄꯦꯄꯔ ꯆꯥꯔꯝꯃꯅꯦ
ꯏꯃꯥꯟꯕꯤꯁꯨ ꯑꯃ ꯂꯩꯌꯦꯕ
ꯑꯥ
ꯑꯩꯈꯣꯏ ꯀꯂꯦꯖ ꯃꯥ ꯊꯥꯔꯁ ꯁꯦꯝꯗꯅꯦ ꯑꯩꯁꯨ ꯒꯨꯔꯝ ꯑꯃꯈꯛꯇ ꯑꯃꯠꯇ ꯃꯥꯁꯨ ꯐꯝꯃꯤꯟꯅꯕ ꯕꯦꯜꯁꯤ ꯇꯣꯡꯉꯥꯜꯂꯦꯕ ꯑꯗꯨ ꯅꯨꯃꯤꯠꯇꫭ ꯑꯣꯖꯥ ꯆꯪꯕꯗꯣ ꯈꯔ ꯁꯥꯊꯤꯔꯕ
ꯑꯥ
ꯎꯝ ꯆꯪꯕꯗ ꯔꯨꯝ ꯀꯩ ꯀꯩꯅꯣ ꯊꯣꯡꯗꯒꯤ ꯂꯣꯏ ꯆꯦꯛ ꯇꯧꯔꯦ
ꯑꯥ
ꯐꯣꯟ ꯐꯣꯟ ꯐꯣꯟꯅꯦ ꯇꯥꯔꯤꯛꯅꯦ ꯄꯦꯄꯔ ꯃꯆꯥ ꯃꯆꯥꯁꯤꯡꯒ
ꯎꯝ
ꯐꯥꯔꯦ
ꯎꯝ
ꯑꯩꯁꯨ ꯑꯁ ꯉꯁꯤ ꯅꯨꯃꯤꯠꯁꯦ ꯌꯥꯗꯧ ꯃꯥꯟꯗ꯭ꯔꯦ ꯍꯥꯏꯅ ꯈꯜꯂꯦꯕ ꯑꯩꯁꯨ
ꯑꯥ ꯅꯪꯁꯨ ꯀꯣꯕꯤ ꯇꯕꯒꯦ ꯇꯧꯕ꯭ꯔ
ꯎꯝ ꯑꯩꯁꯨ ꯑꯥ ꯑꯩꯁꯨ ꯐꯣꯟ ꯄꯨ ꯄꯨꯁꯤꯜꯂꯄꯅꯦ
ꯑꯩꯁ
ꯐꯣꯟ ꯐꯥꯈ꯭ꯔꯦ ꯑꯩꯒꯤ ꯐꯣꯟꯁꯨ
ꯋꯥ ꯋꯥ
ꯁꯤꯗꯤ ꯁꯣꯏꯗꯕ ꯃꯥꯟꯗ꯭ꯔꯕ ꯄꯦꯄꯔꯅꯦꯅ ꯈꯜꯂꯒ ꯂꯩꯔꯕꯅꯦꯕ
ꯎꯝ
ꯏꯅꯥꯛꯇ ꯐꯝꯕꯤ ꯀꯩꯅꯣꯗꯒꯤ ꯃꯩ ꯅꯨꯄꯤꯅꯦ ꯃꯥ ꯐꯅꯦꯛꯇꯒꯤꯀꯣ ꯂꯥꯏꯔꯤꯛ ꯒꯥꯏꯗ ꯂꯧꯊꯣꯔꯛꯄ
ꯎꯝ
ꯅꯨꯄꯤ ꯑꯇꯩꯁꯨ ꯆꯦꯛꯕꯨꯗꯤ ꯇꯧꯋꯦ ꯃꯥꯗꯣ ꯊꯦꯅ ꯆꯪꯂꯛꯄꯀꯣ
ꯑꯥ
ꯊꯦꯜꯂꯒ ꯆꯪꯅꯕꯗꯨꯅ ꯆꯦꯛ ꯇꯧꯗ꯭ꯔꯕ ꯃꯥꯕꯨ
ꯑꯥ
ꯑꯩꯁꯨ ꯂꯥꯛꯑꯀꯥꯟꯗ ꯆꯦꯛ ꯇꯧꯔꯀꯥꯟꯗ ꯏꯇꯣꯝ ꯕꯦꯟꯁ ꯑꯃꯗ ꯏꯇꯣꯝꯗ ꯐꯪꯉꯨꯗꯕꯅꯤꯅ ꯑꯁ ꯉꯁꯤꯗꯤ ꯁꯣ ꯁꯣꯏꯔꯣꯏꯅ ꯈꯜꯂꯒ ꯂꯩꯔꯕꯅꯦꯕ
ꯑꯥ
ꯃꯥ ꯆꯪꯂ‌ꯦ ꯃꯥ ꯆꯪꯅꯔꯒ ꯀꯣꯏꯁꯟ ꯄꯦꯄꯔ ꯌꯦꯟꯕ ꯍꯧꯔꯦ ꯌꯦꯡꯕ ꯍꯧꯋꯦ ꯍꯧꯔꯦ ꯑꯗꯨꯒ ꯃꯥ ꯃꯥꯗꯤ ꯃꯇꯥꯏꯗ ꯐꯝꯕꯅꯦꯕ
ꯑꯥ
ꯃꯣꯏ ꯍꯥꯟꯅꯩ ꯀꯣꯁꯦꯟꯗ ꯌꯦꯡꯕ ꯍꯧꯔꯦ ꯁꯦꯒꯥꯏꯔꯒꯀꯣ ꯑꯩꯉꯣꯟꯗ ꯍꯥꯟ ꯄꯤꯔꯦ
ꯁ
ꯑꯁ ꯑꯩꯗꯤ ꯑꯁ ꯈꯜꯂꯨꯕꯅ ꯑꯃ ꯑꯣꯏꯔꯛꯄꯅ ꯑꯃ ꯑꯣꯏ ꯑꯁ ꯑꯩꯁꯨ ꯃꯥꯅ ꯄꯤꯔꯕꯅꯤꯅ ꯑꯩꯁꯨ ꯂꯧꯁꯤꯜꯂꯦ ꯂꯧꯁꯤꯜꯂꯒ ꯍꯥꯟꯅ ꯏꯔꯦ ꯃꯥꯅ ꯑꯇꯣꯞꯄ ꯀꯣꯏꯁꯟ ꯌꯦꯡꯉꯒ ꯑꯃꯨꯛ ꯏꯔꯦꯀꯣ ꯏꯃꯥꯅꯤ ꯑꯗꯨꯨꯝ ꯃꯇꯦꯡ ꯄꯥꯟꯅꯔꯦ ꯑꯗꯨꯒ ꯏꯃꯥꯟꯅꯕꯤꯗꯨꯅ ꯃꯥ ꯁꯨꯝ ꯃꯉꯣꯟꯗꯁꯨ ꯄꯤꯕꯅꯦ ꯚꯥꯏ ꯄꯤꯔꯒ ꯃꯥꯅ ꯀꯃꯥꯏꯅ ꯏꯖꯥ ꯈꯪꯗꯦ
ꯃꯥ ꯕꯦꯒ ꯄꯦꯄꯔ ꯑꯣꯏꯅ ꯆꯥꯔ ꯂꯩꯕꯅꯦ ꯁꯕꯖꯤ ꯁꯕꯖꯦꯛ ꯑꯅꯤꯅꯦ ꯆꯥꯔꯤꯁꯦ
ꯑ
ꯁꯞꯖꯦꯛ ꯑꯅꯤ ꯆꯥꯏ ꯑꯗꯨꯒ ꯑꯁ ꯃꯥꯗꯤ ꯃꯥ ꯊꯣꯔꯥꯔꯒꯥꯟ ꯍꯥꯏ ꯑꯁ ꯑꯩ ꯉꯁꯤ ꯁꯕꯖꯦꯛꯇꯤ ꯌꯥꯗꯧ ꯃꯥꯟꯗꯦ ꯍꯥꯏꯔꯛꯑꯦ ꯈꯪ ꯈꯪꯗꯦ ꯗꯥꯎꯟ ꯌꯦꯡꯉꯨ ꯑꯩꯅ ꯍꯥꯏꯕꯤꯕ ꯑꯗꯨꯒ ꯔꯤꯖꯜ ꯊꯂꯀꯥꯟꯗꯛ ꯃꯥ ꯁꯕꯖꯦꯛ ꯑꯅꯤ ꯊꯂꯛꯇ꯭ꯔꯦ ꯑꯩꯉꯣꯟꯗ ꯐꯣꯟ ꯇꯧꯁꯤꯜꯂꯛꯑꯦ ꯑꯩ ꯄꯦꯄꯔ ꯑꯅꯤ ꯆꯥꯔꯦ
ꯑꯥ
ꯁꯃꯥꯏꯅ ꯇꯧꯔꯅꯤ ꯑꯩꯉꯣꯟꯗ ꯍꯥꯏꯔꯛꯄ ꯈꯪꯗꯦ ꯑꯩꯉꯣꯟꯗ ꯑꯩꯉꯣꯟꯗ ꯍꯪꯂꯛꯎꯅ ꯑꯣꯖꯥꯗ ꯍꯪꯉꯨ ꯕꯦꯞ ꯄꯦꯄꯔꯗ ꯀꯔꯝ ꯀꯥꯟꯗ ꯑꯃꯨꯛ ꯊꯥꯗꯣꯏꯔꯣ ꯈꯣꯠꯂꯦ ꯃꯣꯏꯅ ꯍꯥꯏꯔꯣꯑꯣ ꯍꯥꯏꯕ
ꯑꯥ
ꯅꯣꯡ ꯍꯣꯏ ꯐꯔꯦ ꯑꯗꯨꯗꯤ ꯃꯊꯪꯗ ꯑꯃꯨꯛ ꯍꯥꯏꯔꯛꯀꯦ ꯃꯥꯅ ꯑꯃꯨꯛ ꯀꯣꯛꯑꯒ ꯊꯝꯈ꯭ꯔꯦ
ꯑ
ꯀꯔꯝ ꯀꯥꯟꯗ ꯔꯤꯖꯅꯦꯜ ꯑꯦ ꯑꯦꯖꯝ ꯃꯣꯏ ꯊꯥꯔꯠ ꯁꯦꯝꯒꯤ ꯑꯦꯛꯖꯥꯝ ꯊꯥꯕ ꯃꯇꯝꯗ ꯑꯃꯨꯛ ꯌꯧꯔꯛꯄ ꯃꯥꯜꯂꯦ ꯑꯗꯨꯗ ꯃꯥ ꯐꯣꯔꯝ ꯐꯤꯜ ꯑꯞ ꯀꯩꯅꯣ ꯋꯦꯠ ꯄꯦꯄꯔꯒꯤꯗ
ꯑꯥ
ꯑꯃꯨꯛ ꯑꯦꯄ꯭ꯂꯥꯏ ꯇꯧꯒꯗꯧ ꯃꯥꯜꯂꯦ ꯑꯗ ꯀꯣꯂꯦꯖꯇ ꯆꯠꯂꯒ ꯃꯥ ꯃꯊꯥꯗ ꯆꯠꯄꯅꯦꯕ ꯑꯩꯁꯨ ꯑꯗꯨ ꯃꯇꯝꯗ ꯂꯝꯐꯌꯥ ꯀ꯭ꯋꯥꯇꯥꯔꯗꯀꯣ ꯀꯇꯥꯔꯗ ꯀ꯭ꯋꯥꯇꯥꯔꯗ ꯂꯩꯔꯤꯕ ꯑꯩꯁꯨ ꯃꯥꯅ ꯐꯣꯟ ꯇꯧꯔꯛꯑꯦ ꯀꯣꯂꯦꯖ ꯀꯣꯂꯦꯖꯁꯤꯅ ꯄ꯭ꯔꯤꯟꯁꯤꯄꯥꯜꯁꯤꯅ ꯑꯦꯝ ꯌꯨꯗ ꯆꯠꯂꯣ ꯍꯥꯏꯔꯛꯄ ꯃꯥꯜꯂꯦꯕ
ꯑꯣ ꯑꯣ
ꯑꯦꯝ ꯌꯨꯗ ꯆꯠꯂꯒ ꯉꯥꯡ ꯔꯣ ꯍꯥꯏꯔꯛꯄ ꯃꯥꯜꯂꯦ ꯑꯩꯁꯨ ꯃꯥꯅ ꯑꯩꯉꯣꯟꯗ ꯐꯣꯟ ꯇꯧꯔꯛꯑꯦ ꯅꯪ ꯊꯕꯛ ꯂꯩꯇ꯭ꯔꯗꯤ ꯑꯦꯝ ꯌꯨꯗ ꯆꯠꯁꯦ ꯍꯥꯏꯔꯛꯄ
ꯎꯝ
ꯀꯩꯅꯣ ꯍꯥꯏꯔ ꯀꯥꯟꯗ ꯕꯦ ꯄꯦꯄꯔꯗꯣ ꯑꯗꯨꯝ ꯁꯥꯅꯗ꯭ꯔꯗꯤ ꯌꯥꯔꯔꯣꯏ ꯑꯦꯝ ꯌꯨꯗ ꯆꯠꯂꯒ ꯋꯥꯔꯤ ꯁꯥꯅꯔꯣ ꯍꯥꯏꯔꯞꯄ
ꯎꯝ
ꯍꯥꯏꯁꯦ ꯑꯁ ꯇꯟꯅꯗꯤ ꯍꯣꯏ ꯐꯔꯦ ꯑꯗꯨꯗꯤ ꯑꯣꯚꯔ ꯕ꯭ꯔꯤꯖꯇ ꯉꯥꯏꯔꯝ ꯃꯣ ꯍꯦꯟꯅ ꯑꯩ ꯒꯥꯔꯤ ꯃꯆꯥꯥꯊꯣꯔꯛꯑꯦ
ꯑꯥ
ꯊꯣꯔꯛꯑꯀꯥꯟꯗ ꯑꯦꯝ ꯌꯨ ꯆꯪꯉꯦ ꯑꯦꯝ ꯌꯨ ꯆꯪꯉꯒ ꯑꯦꯝ ꯌꯕꯤꯨꯗꯁꯨ ꯑꯣꯖꯥꯗ ꯉꯥꯡꯅꯔꯒ ꯑꯗꯨꯗꯤ ꯅꯣꯏ ꯀꯣꯂꯦꯖꯇ ꯉꯥꯡꯅ ꯑꯁꯤꯗ ꯉꯥꯡ ꯀꯔꯣꯏ ꯀꯥꯟꯅꯔꯔꯣꯏ ꯍꯥꯏꯔꯛꯄ ꯑꯃꯨꯛ ꯑꯣꯖꯥꯁꯤꯡꯅꯗꯤ ꯑꯦꯝ ꯌꯨꯗ ꯆꯠꯂꯣ ꯍꯥꯏꯔ ꯊꯥꯔꯛꯄꯅꯦ ꯑꯗꯨꯒ ꯑꯦꯝ ꯌꯨ ꯌꯥꯎꯔꯀꯥꯟꯗ ꯑꯣꯖꯥꯅ ꯑꯃꯨꯛ ꯑꯗꯨꯗꯤ ꯅꯣꯏ ꯀꯣꯂꯦꯖꯇ ꯉꯥꯡꯅꯧꯔꯣ ꯑꯃꯨꯛ ꯍꯥꯏꯔꯛꯑꯦ ꯀꯣꯂꯦꯖꯇ ꯑꯃꯨꯛ ꯂꯥꯛꯑꯦ ꯂꯥꯛꯑꯒ ꯑꯩꯗꯤ ꯃꯅꯨꯡ ꯆꯪꯗꯦ ꯃꯥ ꯉꯥꯡꯕꯅꯦ ꯑꯗꯨꯀꯥꯟꯗ ꯍꯣꯏ ꯑꯗꯨ ꯃꯤꯡ ꯏꯕꯤꯔꯝꯃꯣ ꯐꯣꯟ ꯅꯝꯕꯔ ꯏꯕꯤꯔꯝꯃꯣ ꯏꯃꯦꯜ ꯏꯕꯤꯔꯝꯃꯣ ꯁꯦꯃꯤꯁꯇꯔ ꯀꯌꯥꯅꯣ ꯏꯕꯤꯔꯝꯃꯣ ꯕꯦꯛ ꯄꯦꯄꯔ ꯆꯥꯕ ꯈꯣꯠꯄꯗ ꯑꯗꯨ ꯁꯕꯖꯦꯛꯇꯨ ꯌꯦꯡꯕꯤꯔꯝꯃꯣ ꯍꯥꯏꯅ ꯍꯥꯏꯔꯛꯄ ꯃꯥꯜꯂꯦ ꯑꫭꯖꯥꯅ ꯑꯣꯖꯥꯅ ꯃꯥꯅ ꯍꯣꯏ
ꯏꯕꯤꯔꯦ ꯑꯗꯨꯀꯥꯟꯗ ꯑꯩ ꯑꯗꯨꯗꯤ ꯊꯕꯛ ꯂꯣꯏꯔꯕꯅꯤꯅ ꯍꯟꯕ ꯇꯥꯔꯦ ꯍꯥꯏ ꯑꯃꯨꯛ ꯍꯥꯏꯔꯛꯄ ꯍꯣꯏ ꯍꯜꯂꯦ ꯑꯃꯨꯛ ꯕꯖꯥꯔ ꯌꯧꯔꯀꯥꯟꯗ ꯃꯥꯅ ꯑꯃꯨꯛ ꯃꯔꯩ ꯇꯧ ꯍꯧꯔꯛꯔꯦ
ꯍꯣꯇꯦꯜꯗ ꯔꯦꯁꯇꯨꯔꯦꯟꯗ ꯄꯨꯕꯤꯌꯨ ꯍꯥꯏꯅ ꯑꯩꯁꯦ ꯍꯥꯞ ꯍꯥꯄꯦꯟ ꯁꯦꯠꯂꯒ ꯊꯣꯔꯛꯄꯅꯦꯕ
ꯑꯥ ꯑꯥ
ꯑꯦꯁ ꯄꯩꯁꯥꯁꯨ ꯄꯨꯔꯛꯇꯦ ꯍꯥꯐꯦꯟꯁꯨ ꯁꯦꯠꯂꯦ ꯇꯜꯂꯦ ꯈꯣꯠꯂꯦ ꯑꯃ ꯍꯥꯏꯔꯒ ꯑꯗꯨꯗꯤ ꯇꯜꯂꯗꯤ ꯃꯥꯥꯏ ꯊꯕꯛ ꯃꯣꯠ ꯆꯠꯁꯦ ꯑꯃꯨꯛ ꯊꯕꯛꯇꯣ ꯅꯣꯏ ꯂꯩꯁꯥꯕꯤꯁꯤꯡ ꯀꯩ ꯀꯔꯤꯩꯅꯣ ꯈꯪꯗꯦ ꯀꯦꯕ ꯈꯣꯠꯄꯒꯤ ꯌꯣꯟꯕ ꯀꯩꯅꯣ ꯍꯥꯏꯕꯅꯣ ꯌꯥꯝ ꯅꯣꯏ ꯂꯩꯁꯔꯕꯤꯁꯤꯡ ꯀꯩꯅꯣ ꯀꯩ ꯍꯥꯏꯔꯁꯤꯔ ꯈꯪꯗ ꯃꯦꯀꯞꯁꯤꯡ ꯌꯣꯟꯕ ꯂꯩꯗꯅ ꯂꯥꯏꯔꯤꯛ ꯂꯥꯏꯔꯤꯛ ꯕꯨꯛ ꯕꯨꯛ ꯃꯆꯥꯗ ꯀꯔꯤ ꯍꯥꯏꯕ꯭ꯔꯣ ꯈꯪꯗꯦ ꯃꯣꯏ ꯀꯝꯄꯅꯤꯒꯤꯗ ꯆꯠꯂꯦ ꯆꯠꯂꯒ ꯀꯦꯕ ꯈꯣꯠꯄ ꯂꯧꯔꯒ ꯑꯩꯉꯣꯟ ꯑꯩꯒꯤ ꯄꯥꯔꯐ꯭ꯌꯨꯝ ꯑꯃ ꯐ꯭ꯔꯤꯗ ꯄꯤꯕ ꯑꯁ ꯃꯥ ꯍꯧꯖꯤꯛꯐꯥꯎ ꯊꯥ ꯊꯥꯗ꯭ꯔꯤ ꯍꯥꯏꯈꯤꯕꯅꯤ
ꯏ ꯃꯥ ꯍꯧꯖꯤꯛ ꯃꯄꯥꯟ ꯃꯄꯥꯟ ꯂꯝꯗ ꯂꯩꯔꯤꯕꯔꯤꯕ
ꯑ
ꯑꯗꯨꯗꯒꯤ ꯍꯧꯖꯤꯛꯐꯥꯎ ꯊꯥꯗ꯭ꯔꯤ ꯌꯥꯔꯤ ꯅꯃꯥꯟꯅꯕꯤ ꯈꯪꯅꯕ ꯂꯩꯥꯏꯔꯤꯛꯇ ꯊꯤꯕꯤꯌꯨ ꯍꯥꯏꯔꯦ ꯑꯩꯉꯣꯟꯗ ꯁꯕꯖꯦꯛ ꯑꯃꯗ ꯂꯤꯁꯤꯡ ꯑꯃꯃꯝ ꯄꯤꯒꯦ ꯍꯥꯏ
ꯑ
ꯑꯁ ꯈꯪꯗꯦ ꯃꯤ ꯂꯩꯇꯦꯗ ꯑꯩ ꯁꯤꯗꯁꯨ ꯂꯣꯏ ꯃꯁꯥ ꯃꯁꯥꯒ ꯊꯥꯅꯔꯤꯕꯅꯤꯅ ꯈꯅꯥꯏ ꯈꯥꯟꯗꯦ ꯀꯃꯥꯏꯅ ꯇꯧꯖꯔ ꯑꯃꯨꯛ ꯄꯥꯎ ꯐꯥꯎꯅꯗ꯭ꯔꯦ ꯊꯥ ꯊꯥ ꯑꯃ ꯐꯥꯗꯧꯔꯦ ꯐꯥꯎꯅꯗꯕ
ꯎꯝ
ꯕꯦꯞ ꯄꯦꯄꯔ ꯆꯥꯔꯁꯨ ꯇꯟꯗꯤ ꯇꯟꯕ ꯃꯥꯂꯦꯍꯦ
ꯍꯣꯏ
ꯅꯥꯡꯁꯦ ꯇꯔꯝ ꯑꯗꯨꯝ ꯆꯥꯏꯅꯤꯒ ꯅꯪꯁꯨ
ꯆꯥꯔꫭꯏꯅ ꯑꯩꯗꯤ
ꯑ ꯑꯁ ꯈꯪꯉꯦ ꯅꯣꯏꯗꯤ ꯂꯥꯏꯔꯤꯛ ꯍꯩꯕꯅꯤ ꯆꯥꯔꯣꯏ ꯍꯥꯏꯔꯤꯗꯨꯅꯤ
ꯎꯝ
ꯗꯤꯑꯦꯝ ꯀꯂꯦꯖꯅꯦꯅꯤꯀꯣ ꯅꯪ
ꯎꯝ ꯑ
ꯏꯃꯥꯟꯅꯕꯁꯨ ꯂꯣꯏꯗꯤ ꯂꯣꯏ ꯈꯔꯤꯗꯥ
ꯎꯝ
ꯂꯥꯁ ꯁꯦꯃꯤꯁꯇꯔꯗ ꯦꯦꯛ ꯆ ꯃꯥꯔꯁꯨ ꯑꯗ
ꯎꯝ
ꯀꯌꯥ ꯂꯧꯅꯔꯤꯒꯦꯞ ꯕꯦꯛ ꯄꯦꯄꯔꯒꯤ ꯕꯦꯛ ꯄꯦꯄꯔꯒꯤ ꯀꯌꯥ ꯂꯧꯅꯔꯤꯈꯤꯕ ꯐꯣꯔꯝ ꯐꯤꯜ ꯑꯞ ꯇꯧꯕꯗ
ꯈꯪꯗꯦꯗ ꯑꯩꯗꯤ ꯑꯗꯨꯒꯤ ꯅꯣꯂꯦꯖꯇꯤ ꯂꯩꯇꯦ
ꯄꯦ ꯄꯔ ꯆꯥꯔꯣ ꯑꯗꯨꯗꯤ ꯈꯪꯉꯅꯤ
ꯆꯥꯗꯕꯒꯤ ꯈꯪꯗꯕꯅꯤ ꯀꯩꯅꯣ
ꯂꯤꯁꯤꯡ ꯑꯅꯤꯗꯤ ꯌꯧꯔꯝꯃꯅꯤ
ꯍꯣꯏ ꯑꯣꯏꯔꯝꯒꯅꯤ ꯑ ꯉꯁꯥꯏꯗꯣ ꯑꯩꯈꯣꯏꯅ ꯐꯣꯔꯝ ꯐꯤꯜ ꯑꯞ ꯇꯧꯕ ꯃꯇꯝꯗꯗꯤ
ꯐꯩ ꯑꯗꯨꯁꯨ ꯑꯩꯗꯨ ꯀꯧꯈ꯭ꯔꯦ
ꯑꯁ ꯂꯣꯏꯔꯦ ꯅꯪꯁꯨ ꯊꯨꯅ ꯀꯥꯎꯋꯦꯁꯦ ꯁꯤꯒꯨꯝꯕꯗꯗꯤ
ꯑꯁ ꯐꯖꯅ ꯎꯗ ꯐꯖꯅ ꯍꯤꯡꯗꯕꯒꯤꯅꯦ
ꯌꯦꯡꯕ ꯌꯥꯗ꯭ꯔꯣ ꯊꯕꯛ ꯂꯩꯇ꯭ꯔꯗꯤ ꯌꯦꯡꯕ ꯌꯥꯗ
ꯂꯩꯔꯝꯅꯤꯅ ꯍꯧꯖꯤꯛꯁꯨ
ꯎꯝ ꯎꯝ ꯅꯣꯏ ꯃꯤ ꯔꯨꯝ ꯑꯃꯗ ꯃꯤ ꯀꯌꯥ ꯀꯌꯥ ꯂꯩꯕ꯭ꯔꯥ ꯀꯥ ꯑꯃꯗ
ꯔꯨꯝ ꯑꯃꯥꯗ
ꯎꯝ
ꯃꯤ ꯃꯉꯥ ꯃꯔꯤ ꯃꯉꯥ ꯃꯔꯤ ꯃꯉꯥ
ꯌꯥꯃꯤꯍꯤ
ꯍꯣꯏ ꯄꯥꯏ ꯂꯩ ꯏꯇꯅꯤ
ꯌꯥꯏ ꯌꯥꯏ ꯅꯃꯥꯟꯅꯕꯤꯁꯤꯡꯗꯤ ꯀꯣꯏꯕ ꯆꯠꯁꯤꯔꯣ ꯍꯥꯏꯔꯛꯇ꯭ꯔꯣ
ꯑꯝ ꯑꯝꯃꯤ ꯑꯃ ꯑꯩ ꯑꯩꯈꯠꯇ ꯇꯨꯝꯗꯕꯤꯗ ꯂꯩꯌꯦ꯫
ꯎꯝ ꯐꯩ ꯐꯩꯌꯦ ꯑꯗꯨꯁꯨ꯫
ꯍꯣꯏ ꯌꯥꯏꯌꯦ ꯌꯥꯏꯌꯦ ꯀꯣ꯫
ꯇꯨꯝꯗꯦꯀꯣ ꯅꯪ ꯅꯪꯁꯨ ꯇꯨꯝꯗꯧ ꯃꯥꯟꯗꯦꯗ꯫ ꯄꯨꯡ ꯊꯦꯡ ꯊꯦꯡ ꯇꯨꯝꯃꯦ ꯅꯪꯗꯨꯕꯨ ꯑꯃꯨꯛ ꯉꯟꯇꯥꯅ ꯍꯧꯒꯜꯂꯦ꯫
ꯃꯤ ꯃꯆꯗꯤ
ꯃꯤ ꯅꯠꯇꯦ ꯑꯩꯗꯤ ꯂꯥꯏꯅꯤ꯫
ꯂꯥꯏꯔꯣ꯫
ꯍꯣꯏ
ꯑꯁ ꯂꯥꯏꯗ ꯑꯩ ꯂꯧꯅꯤꯡꯉꯤꯍꯦ
ꯎ ꯅꯨꯡꯗꯪꯗ ꯅꯪꯕ ꯀꯤꯍꯟꯕꯅꯤ ꯀꯦ
ꯁꯅꯥꯕꯗ ꯀ ꯆꯦꯂ ꯀ ꯆꯦꯗ
ꯑ ꯊꯤꯒꯅꯦ
ꯀꯤꯗꯦ ꯀꯤꯗꯦ ꯈꯟꯅꯔꯛꯄ꯭ꯔꯅꯦ ꯈꯟꯅꯔꯒ ꯈꯠꯟꯅꯔꯒ ꯂꯥꯛꯈ꯭ꯔꯕꯅꯤ ꯑꯩꯈꯣꯏꯗꯤ ꯂꯥꯛꯑꯦ
ꯎꯝ
ꯑꯁꯤ ꯑ ꯀꯔꯤ ꯍꯥꯏꯕ ꯍꯧꯖꯤꯛ ꯔꯤꯁ ꯑꯃꯗꯨ ꯅꯨꯄꯥꯁꯤꯡꯁꯨ꯫ ꯑ ꯀꯤꯗꯦ ꯀꯤꯗꯦ ꯍꯥꯏꯔꯒ ꯅꯨꯄꯤꯕꯨ ꯗ꯭ꯔꯣꯞ ꯇꯧꯕꯤꯕ ꯑꯗꯨꯒ꯫ ꯅꯨꯄꯤꯕꯨ ꯗ꯭ꯔꯣꯞ ꯍꯦꯛ ꯗ꯭ꯔꯣꯞ ꯇꯧꯔꯒ ꯀꯤꯕꯒꯤ꯫
ꯈꯪꯉꯦ ꯎꯔꯦ ꯑꯩꯁꯨ꯫
ꯑꯗꯨꯒꯤꯗꯨ ꯅꯪꯁꯨ ꯆꯞ ꯃꯥꯟꯅꯒꯅꯤ ꯑꯩꯅ ꯈꯪꯉꯦ꯫
ꯎꯝ ꯑꯧꯗꯤ꯫
ꯈꯪꯉꯦꯗ ꯑ ꯊꯥꯖꯗꯦ꯫
ꯏꯁ ꯊꯥꯖꯗꯦ ꯍꯥꯏ꯫ ꯅꯪ ꯄꯨꯡ ꯕꯔꯣ ꯅꯪ ꯂꯧꯕ ꯂꯥꯛꯎꯔꯣ꯫
ꯌꯥꯏꯌꯦ꯫
ꯂꯥꯛꯑꯒ ꯊꯣꯛꯂꯛꯇ꯭ꯔꯗꯤ ꯑꯩ ꯃꯥꯡꯉꯤꯗꯅ꯫
ꯑꯩ ꯀꯥꯏꯗ ꯂꯩꯗꯣꯏꯕ ꯂꯥꯛꯑꯒ ꯊꯣꯔꯛꯁꯨ ꯊꯣꯔꯛꯇꯕꯗ꯫ ꯁꯦꯝꯕꯅꯦ ꯍꯧꯖꯤꯛꯀꯥꯟꯗꯤ ꯂꯥꯏꯕꯨ ꯀꯤꯗꯦ ꯃꯤꯕꯨ ꯀꯤꯌꯦ ꯑꯩꯗꯤ꯫
ꯍꯣꯏ ꯑꯗꯨꯁꯨ ꯆꯨꯝꯃꯦ ꯃꯤꯅ ꯍꯦꯟꯅ ꯀꯤꯈ꯭ꯔꯦꯀꯣ ꯍꯧꯖꯤꯛꯀꯥꯟꯗꯤ꯫
ꯂꯥꯏ ꯂꯥꯏꯗꯔꯤ ꯂꯩꯇ꯭ꯔꯕꯅꯦ꯫
ꯎꯝ꯫
ꯃꯤ ꯌꯥꯝꯁꯤꯜꯂꯛꯄꯅꯤꯅ꯫